ꯍ ꯇꯥꯏ ꯇꯥꯏ ꯇꯥꯏ ꯇ
ꯑꯣ ꯑꯗꯥ ꯔꯣꯁꯥꯛ ꯆꯥꯕꯤꯔꯕꯣ
ꯆꯥꯛ ꯆꯥꯔꯦ ꯆꯥꯛ ꯆꯥꯕ ꯀꯨꯏꯔꯦ ꯑꯩ ꯑꯉꯥꯡꯕꯣ ꯌꯦꯅ ꯇꯨꯝꯕ ꯍꯧꯒꯠꯄ ꯀꯨꯏꯔꯦꯅ
ꯑꯣ ꯕꯣꯜ ꯄꯨꯡ ꯑꯅꯤ ꯃꯈꯥꯏꯗꯣ ꯌꯦꯡꯕꯔꯣ
ꯎꯝ
ꯑꯗꯨꯗꯒꯤ ꯑꯗꯨꯝ ꯀꯟꯇꯤꯅꯨꯁꯟ ꯇꯧꯔꯦ
ꯑꯍꯥꯟꯕꯗꯩ ꯀꯩꯅꯣꯒꯤꯗꯃꯛ ꯐꯥꯔꯁ ꯍꯥꯞꯐ ꯈꯛꯇ ꯌꯦꯡꯉꯝꯃꯦ ꯑꯥꯔꯖꯦꯟꯇꯤꯅꯥꯒꯤꯗꯨꯒ ꯑꯗꯩ ꯇꯨꯞꯅꯤꯡꯃꯟꯗꯅ
ꯑꯣ ꯑꯁ ꯍꯔꯥꯟꯗꯣ ꯀꯥꯗꯤ ꯀꯥꯍꯟꯅꯤꯡꯕꯅꯤ ꯅꯨꯡꯉꯥꯏꯇꯦ
ꯍ ꯣꯏ ꯆꯠꯁꯨ ꯆꯠꯍꯧꯔꯦ
ꯑꯧ ꯑꯗꯨꯝ ꯂꯩꯍꯧꯔꯦ ꯃꯊꯪꯒꯤ ꯋꯥꯀꯞꯇ ꯑꯃꯨꯛ ꯉꯥꯏꯕ ꯑꯗꯨꯅꯤ
ꯃꯥ ꯃꯥ
ꯍꯥꯏꯗꯤ ꯐꯅꯌꯥꯝꯕꯨ ꯆꯪꯕꯨ ꯆꯪꯏꯗ ꯀꯥꯏꯗꯒꯤ ꯆꯍꯤ ꯀꯨꯟꯅꯤꯄꯥꯟ ꯃꯇꯨꯡꯗ ꯑꯍꯥꯟꯕꯁꯨ ꯀ꯭ꯋꯥꯂꯤꯐꯥꯏ ꯑꯣꯏꯔꯒ ꯑꯥ ꯌꯧꯅ ꯆꯪꯕ ꯍꯥꯏꯗꯨꯅꯤ ꯐꯅꯌꯥꯝ
ꯅꯪ ꯎ ꯅꯪ
ꯍꯥ
ꯆꯥꯕꯔꯅꯪꯗꯤ
ꯑꯩꯔꯣ ꯆꯥꯛ ꯆꯥꯗ꯭ꯔꯤꯌꯦ ꯑꯩꯁꯦ ꯑꯩꯈꯣꯏ ꯆꯦ ꯍꯣꯏꯗ꯭ꯔꯦ ꯑꯩꯈꯣꯏ ꯏꯆꯦ ꯍꯣꯏ ꯂꯥꯛꯄ ꯏꯆꯦ ꯍꯥꯏꯗꯤ ꯀꯩꯅꯣꯅꯤꯗ ꯑꯩꯈꯣꯏ ꯃꯥꯝꯃ ꯍ ꯣꯏ ꯂꯥꯛꯄ ꯑꯗꯨꯒꯤ ꯆꯥꯛꯇꯣ ꯈꯔ ꯊꯦꯡꯗꯣꯔꯦ ꯉꯁꯤꯗꯤ ꯅꯍꯥꯛꯄꯨꯗꯤ ꯆꯥꯕ ꯀꯧꯕꯨꯗꯤ ꯀꯧꯔꯛꯑꯅꯤ ꯉꯍꯥꯛꯇꯪ ꯋꯥꯠꯈꯤꯅꯤ ꯀꯩ ꯏꯟꯁꯥꯡ ꯆꯥꯔꯒꯦ
ꯀꯩ ꯏꯟꯁꯥꯡ ꯆꯥꯔꯒꯦ ꯕꯔꯣꯗꯤ ꯉꯁꯤ ꯍꯪꯒꯥꯝ ꯍꯪꯒꯥꯝ ꯍꯪꯒꯥꯝꯅꯦ ꯑꯗꯨꯒ ꯀꯩꯅꯣ ꯁꯤꯡꯖꯨꯒ ꯑꯣꯏꯔꯃꯅꯦ
ꯑꯣ ꯍꯪꯒꯥꯝꯁꯤꯁꯨ ꯑꯗꯨꯝ ꯄꯥꯝꯃꯦ ꯑꯗꯣ ꯑꯩꯒꯤꯅ ꯍꯪꯒꯥꯝꯁꯦ ꯊꯥꯎ ꯈꯤꯠ ꯈꯤꯇꯪ ꯉꯧꯒꯗꯅ ꯑꯃꯨꯛ ꯍꯦꯟꯅ ꯑꯃꯨꯛ ꯄꯥꯝꯃꯦ
ꯍꯥꯎꯕꯅꯦ ꯍꯪꯒꯥꯝꯁꯦ ꯃꯥꯏ ꯃꯇꯝ ꯌꯧꯔꯛꯑꯅꯤ ꯑꯗꯨ
ꯑꯧ ꯁꯪꯒꯥꯝꯒ ꯉꯥ ꯑꯇꯧꯕꯒ ꯇꯧꯔꯒꯥ ꯎ ꯃ ꯣꯔ ꯣꯛ ꯑꯃꯒ ꯃ ꯦꯠꯂꯒ ꯆꯥꯕ ꯑꯁ ꯑꯗꯨꯒꯤ ꯃꯍꯥꯎꯗꯨꯗꯤ
ꯑꯁ ꯍꯋꯥꯏꯖꯔꯥꯛ ꯈꯤꯇꯪ ꯒ ꯃ ꯦꯠꯁꯤꯜꯂꯒ
ꯑꯧ ꯑꯁ ꯕ ꯦꯔꯥꯅꯤ ꯆꯤꯡꯉꯝꯊꯥꯁꯤꯗꯤ ꯑꯅꯝꯕꯅꯕ ꯏꯟꯁꯥꯡꯁ ꯦ ꯍꯥꯎꯇꯕ ꯍꯥꯏꯕꯗꯨ ꯂꯩꯇꯦꯗ
ꯐꯁꯦ ꯅꯤꯊꯝꯊ ꯂꯣꯏꯅ ꯍꯥꯎꯕꯤꯅꯦ
ꯑꯧ ꯑꯅꯝꯕ ꯂꯣꯏꯅ ꯍꯥꯎꯋꯦꯕ ꯀꯂ ꯦꯟꯁꯤꯗ ꯑꯃꯨꯛ ꯁꯥꯕꯅꯤꯅ ꯍꯛꯆꯥꯡꯁꯦ ꯄꯠꯊꯒꯨꯝ ꯀꯩ ꯅꯨꯡꯉꯥꯏꯇꯕ ꯑꯣꯏꯕꯒꯤ ꯊꯥꯎꯒꯨꯝꯁ ꯀꯌꯥꯨꯛ ꯆꯥꯅꯤꯡꯗꯕ
ꯑꯥ ꯑꯁꯤꯟꯕꯒꯨꯝꯕ ꯆꯟꯝꯕꯒꯨꯝꯕꯅ ꯈ꯭ꯋꯥꯏ ꯅꯨꯡꯉꯥꯏꯖꯩ ꯀꯩꯅꯣꯒꯤꯗꯤ ꯀꯥꯂꯦꯟ ꯊꯥꯒꯤꯗꯤ
ꯑꯣ ꯑ
ꯀꯥꯡ ꯃꯇꯝꯖ ꯦ ꯌꯧꯔꯛꯑꯕꯅꯤꯅ ꯍꯧꯖꯤꯛ ꯍꯧꯖꯤꯛ ꯈꯦꯠꯁꯤ ꯎꯠꯇꯤ
ꯂꯥꯎꯑꯣ ꯍꯥꯎ ꯇꯥꯔꯅꯦ ꯍꯧꯖꯤꯛ ꯀꯩꯀꯥ ꯑꯗꯨꯝ ꯃꯤꯌꯥꯝꯅ ꯃꯥꯎꯅꯔꯦ ꯍꯧꯕ ꯈꯣꯠꯄ
ꯏ
ꯅ ꯣꯏ ꯑꯗꯥꯏ ꯚꯥꯃꯣꯟ ꯂꯩꯕꯔꯣ
ꯕꯥꯃꯣꯟ ꯂꯩ ꯕꯥꯃꯣꯟ ꯐꯅꯌꯥꯝ ꯂꯩ
ꯎꯝ
ꯃꯥꯟꯇꯣꯞ ꯑꯣꯏꯅꯀꯣ ꯃꯣꯏꯒꯤ ꯑꯗꯨꯝ ꯀꯥꯡꯒꯤ ꯀꯩꯒꯤꯩ ꯑꯗꯨꯝ ꯇꯧꯕꯩ ꯈꯣꯠꯄꯩꯒꯤꯁꯨ ꯃꯣꯏ ꯃꯥꯇꯣꯞ ꯐꯅꯌꯥꯝ ꯃꯇꯣꯞ ꯃꯔꯤ ꯃꯉꯥꯗꯤ ꯐꯅ ꯑꯦꯛꯇꯤ ꯑ ꯣꯏꯅ ꯇꯧꯏ
ꯑꯣ ꯍꯣ ꯁꯨꯝ ꯍꯥꯎꯅ ꯈꯔꯦꯁꯤꯁꯨ ꯑꯗꯨꯝ ꯇꯧꯔꯒ ꯑꯗꯨꯗꯒ ꯈꯤꯇꯪ ꯌꯦꯟꯂ ꯀꯩꯅꯣ ꯈꯤꯇꯪ ꯉꯧꯔꯒ ꯑꯃꯨꯛ ꯆꯥꯔꯗꯤ ꯑꯃꯨꯛꯀ ꯍꯅ
ꯌꯦꯡꯕ ꯎꯇꯤ ꯃꯣꯏ ꯃꯣꯏꯒꯤꯗ ꯅꯥ ꯍꯥꯏꯗꯨꯅ ꯃꯣꯏꯗꯤ ꯀꯥꯡꯗꯣ ꯍꯥꯏꯖꯕ ꯋꯥꯅꯤ ꯃꯌꯥꯡꯒꯤ ꯊꯣꯡꯉꯛꯄꯅꯤꯅꯅꯦ ꯍꯣꯏ ꯃꯌꯥꯝ ꯄꯨꯜꯂ ꯆꯥꯕꯗꯤ ꯍꯥꯎꯋꯦ ꯑꯗꯨꯒ ꯉꯁꯥꯏꯒꯤ ꯊꯣꯏꯅ ꯐꯖꯅ ꯌꯨꯝꯗ ꯊꯣꯡꯕ ꯈꯣꯠꯄ ꯇꯧꯔ ꯀꯥꯏꯗꯦ ꯀꯩꯁꯨ ꯌꯥꯝ ꯆꯥꯅꯤꯡꯕ ꯑꯣꯏꯗꯦꯕ
ꯑꯧ ꯑꯩ ꯑꯩꯁꯨ ꯀꯌꯥ ꯇꯧꯗꯦ ꯀꯌꯥ ꯄꯥꯃꯣꯏꯗꯦꯕ ꯑꯗꯨꯅꯅꯦ ꯑꯩꯅ ꯆꯨꯁꯦ ꯌꯦꯟꯒꯨꯝꯕ ꯑꯃ ꯉꯧꯔꯒ
ꯍꯣꯏ
ꯃꯃꯥꯡꯁꯨ ꯑꯗꯨꯃꯥꯏꯩꯅ ꯆꯥꯕꯅꯦ ꯏꯃꯥꯟꯅꯕ ꯀꯩ ꯑꯗꯨꯃꯥꯏꯅ ꯂꯧꯔꯒ ꯁ꯭ꯀꯨꯜꯗꯗꯒꯤ ꯂꯧꯔ ꯆꯥꯕꯝꯅꯦ ꯑꯗꯣ ꯍꯟꯗꯛꯁꯨ ꯑꯗꯨꯃꯥꯏꯅ ꯇꯧꯁꯤꯗꯤꯦ ꯍꯥꯏꯔꯕꯅꯤ ꯑꯗꯣ ꯭ꯌꯥꯟ ꯇꯥꯗꯦ ꯇꯧꯗꯔꯥ ꯇꯧꯔꯗꯤꯔꯥ ꯄꯨꯔꯛꯑꯒ ꯌꯨꯝ ꯇꯧꯔ ꯀꯩꯅꯣꯝ ꯈꯔ ꯉꯧꯈꯠꯂꯒ
ꯃꯌꯥꯝ ꯃꯌꯥꯝ ꯄꯨꯟꯕꯒꯤꯗꯤ ꯅꯨꯡꯉꯥꯏ ꯑꯗꯨꯗꯣ ꯃꯣꯏ ꯃꯇꯝꯁꯦ ꯌꯥꯝ ꯊꯦꯡꯉꯤꯅꯤ ꯃꯣꯏꯅ ꯂꯣꯏꯁꯤꯜꯂꯛꯄꯁꯦ ꯀꯥꯡꯁꯤ ꯌꯦꯕꯁꯦ ꯄꯨꯡ ꯃꯥꯄꯜ ꯁꯋꯥꯏ ꯑꯗꯨꯝ ꯍꯦꯜꯂꯦꯕ
ꯍꯥꯏꯗꯤ ꯑꯩꯈꯣꯏ ꯄꯨꯗꯨ ꯁ꯭ꯀꯣꯟꯜꯗ ꯀꯩ ꯍꯥꯏꯅꯤ ꯈꯔ ꯃꯥꯗꯤ ꯀ꯭ꯔꯤꯁꯅꯅ ꯈꯔ ꯂꯨꯞꯆꯕꯒꯤ ꯁ꯭ꯀꯣꯟꯗ ꯑꯗꯨꯝ ꯁꯦꯕꯥ ꯇꯧꯕ ꯆꯠꯂꯦꯕ ꯑꯗꯨꯒꯤꯣ ꯄꯨꯡ ꯃꯔꯤ ꯃꯔꯤ ꯃꯈꯥꯏ ꯁ꯭ꯋꯥꯏꯗ ꯑꯗꯨꯝ ꯂꯣꯏꯔꯕꯅꯤꯅ ꯑꯗꯨꯝ ꯃꯥꯅ ꯃꯥꯅꯁꯨ ꯊꯣꯡꯕ ꯊꯥꯛꯄ ꯑꯗ ꯌꯥꯎꯕꯅꯤ ꯑꯗꯨꯝ ꯂꯧ ꯂꯥꯛꯑꯣ ꯂꯧ ꯂꯥꯛꯑꯣꯅ ꯑꯗꯨꯝ ꯇꯧꯔꯒ ꯆꯠ ꯆꯠ ꯂꯧꯔꯨꯕ ꯑꯗꯨꯒꯤ ꯈꯔ ꯉꯜꯂꯤ
ꯄꯣꯏꯁꯥꯒꯗꯤꯝ ꯊꯦꯡ ꯄꯨꯡ ꯃꯄꯜ
ꯑꯧ ꯑꯧ ꯀꯩꯅꯣꯒꯤꯒꯗꯤ ꯌꯥꯝ ꯊꯦꯡꯉꯤꯗ ꯄꯨꯡ ꯃꯥꯄꯟ ꯅꯤꯄꯥꯥꯟ ꯃꯈꯥꯏ ꯃꯥꯄꯟ ꯑꯗꯨꯝ ꯇꯥꯏꯌꯦ ꯑꯅꯝꯕꯅ ꯑꯁꯨ ꯀꯩꯅꯣ ꯇꯧꯕꯗ
ꯑ ꯃꯣꯏ ꯏꯁꯩ ꯄꯂꯥ ꯑꯗꯨꯗ ꯃꯌꯥꯝꯗꯨꯣ ꯂꯣꯏꯁꯤꯜꯂꯒꯀꯣ
ꯑꯧ ꯀꯁꯗꯦ ꯑ ꯀꯒ ꯅꯨꯉꯥꯏ
ꯑꯁ ꯃꯥꯇꯝ ꯑꯃꯥꯗꯗꯤ ꯑꯗꯨ ꯄꯣꯠꯇꯣ ꯃꯤ ꯐꯨꯅꯅꯦ ꯀꯔꯣ ꯆꯄꯗꯤ ꯎꯝ ꯇꯧ ꯇꯧ ꯑꯉꯥꯡ ꯃꯆꯥꯈꯩꯗꯤ ꯈꯔ ꯇꯧꯔꯝꯒꯅꯤ ꯑꯗꯨꯕꯨ ꯀꯥ ꯍꯦꯟꯅ ꯍꯥꯏ ꯍꯥꯏꯇꯥꯔꯦ ꯃꯇꯝꯗꯨꯗꯤꯣꯏ ꯃꯇꯝꯗꯨꯗꯤꯇꯦ ꯑꯣ ꯋꯥ ꯄꯨꯔꯥ ꯁꯪꯁꯥꯔ ꯑꯃꯝꯗꯅꯦ ꯂꯩꯔꯝꯃꯤꯗꯣ ꯋꯥꯈꯜꯗꯣ ꯍꯧꯖꯤꯛꯅ ꯑꯃꯨꯛ ꯈꯤꯇꯪ
ꯁꯨꯝ ꯚꯥꯏꯞꯁꯇꯣ ꯍꯥꯏꯗꯤ ꯌꯥꯝ ꯍꯨꯔꯥꯟꯅꯅꯥꯏ ꯃꯥꯇꯦ ꯑꯉꯝꯕ ꯑꯝ ꯁꯨꯝ ꯈꯜꯍꯧꯅꯕꯅꯦ ꯑꯗꯨꯁꯨ ꯃꯌꯥꯝꯅ ꯀꯠꯅꯩ ꯄꯣꯠꯇꯤ ꯂꯧꯖꯕꯅꯦꯕ
ꯍꯣꯏ
ꯑꯗꯨꯅ ꯌꯥꯔꯈꯩꯗꯤ
ꯑꯁ ꯁꯣꯝ ꯅꯥꯀꯟ ꯀꯩꯅꯣꯗꯗꯤ ꯗꯥꯏꯔꯦꯛ ꯑꯣꯔꯤꯁꯤꯟꯗꯗꯤ ꯁꯥꯎꯠ ꯂꯣꯝꯗꯗꯤ ꯃꯤ ꯇꯈꯥꯏꯅ ꯑꯣꯏ ꯌꯥꯎꯔꯣꯏꯗꯅꯤ ꯆ ꯃꯣꯏꯒꯤꯗꯤ ꯆꯀꯥ ꯆꯥꯎꯗꯅ ꯆꯀꯥ ꯆꯁꯨ ꯛꯇꯨꯅ ꯃꯤ ꯁꯤꯗꯅ ꯈꯣꯠꯇꯅ ꯏꯁꯀ ꯏꯟꯗꯅ ꯇꯧꯋꯤ
ꯀꯥꯏ ꯑꯗꯨꯗꯤ ꯂꯨꯞꯁꯨ ꯂꯣꯏ ꯂꯨꯞꯄꯅꯦ ꯃꯣꯏꯗꯤ
ꯆ
ꯃꯤꯑꯣꯕꯏ ꯌꯥꯇ ꯀꯅꯤ
ꯋꯥꯈꯜꯒꯤ ꯋꯥꯅꯤꯗ ꯅꯠꯇ꯭ꯔꯥ ꯑꯁ ꯑꯗꯨꯒꯤ ꯂꯩꯈꯣꯝꯗꯨꯅ ꯇꯩꯔꯗꯤ ꯁꯤꯟꯗꯔꯅ ꯂꯩꯈꯣꯝꯅ ꯁꯤꯟꯗꯔꯅꯕꯨꯗꯤ ꯄꯥ ꯀꯣꯛꯏ ꯀꯥꯏ
ꯑꯁꯨ ꯃꯥꯅꯦ ꯑꯁ ꯃꯣꯏꯒꯤ ꯃꯣꯏꯒꯤ ꯃꯦꯇꯥꯂꯤꯇꯤꯁꯤꯁꯨ ꯕꯤꯦꯔꯥꯅꯤ ꯀꯣꯠꯂꯥꯏꯗ ꯂꯨꯞꯄꯩꯖꯥꯠꯁꯦ ꯑꯗꯨꯅꯕꯨ ꯀꯩꯅꯣꯁꯨ ꯄꯣꯠ ꯀꯥꯏꯉ ꯍꯧꯖꯤꯛ ꯐꯥꯎ ꯑꯗꯨꯝ ꯑꯗꯣ ꯑꯁ ꯈꯪꯗꯦ ꯕꯤꯔꯥꯅꯤ ꯁ ꯃꯣꯏꯅ ꯀ ꯅꯤꯡꯕ ꯍꯥꯎ ꯑꯔꯣꯏꯕꯤ ꯅꯤꯡꯉꯦ ꯍꯥꯏꯕ
ꯁꯦꯝ
ꯑꯗꯨ ꯑꯗꯨ ꯑꯁ ꯇꯧꯔꯤꯖꯦꯍ
ꯃꯣꯏ ꯉꯁꯤꯗ ꯂꯩꯕꯅ ꯑꯗꯣꯝꯗ ꯆꯥꯛ ꯆꯥꯔꯤꯕꯣ
ꯑꫭ ꯌꯥꯅꯤ ꯌꯥꯅꯤ ꯕꫭꯜ ꯊꯥꯔꯝꯕꯩꯅꯦ ꯇꯧꯒꯔꯤꯗꯨ ꯑꯗꯨꯅ ꯈꯪꯗꯦ ꯉꯁꯤ ꯁꯣꯝꯗꯗꯤ ꯅꯣꯡ ꯈꯖꯤꯛ ꯈꯖꯤꯛ ꯆꯨꯏꯌꯦ ꯂꯕꯨꯛ ꯂꫭꯝꯗꯒꯤ ꯆꯨꯗꯕꯔꫭ
ꯆꯨꯔꯝꯃꯤ ꯆꯨꯔꯝꯃꯤ ꯉꯁꯥꯏ ꯍꯧꯖꯤꯛꯄꯨꯗꯤ ꯍꯥꯡꯉꯤꯕꯩꯅꯦ ꯅꯣꯡ ꯑꯗꯨꯝ ꯃꯪꯗꯤ ꯃꯪ ꯅꯣꯡꯒ ꯅꯣꯡꯁꯤ ꯑꯁꯦꯡꯕꯗꯤ ꯁꯨꯕꯗꯤ ꯍꯥꯏꯔꯤ
ꯑ
ꯁꯨꯒꯅ ꯂꯧ ꯀꯥꯡꯕꯨꯒꯤꯗꯤ ꯍꯧꯖꯤꯛ ꯅꯣꯡ ꯌꯥꯝ ꯋꯥꯠꯂꯦ
ꯍ ꯑꯩꯅ ꯃ ꯍꯥꯏꯁꯦ ꯆꯨꯔꯤꯅꯦ ꯆꯨꯔꯤꯅꯤ ꯅꯣꯡꯁꯦ ꯑꯦ ꯂꯧꯗꯨꯗ ꯌꯥꯝ ꯍ ꯀꯥꯟꯅꯕꯁꯨ ꯑꯣꯏꯗꯅ ꯈ ꯐꯖꯅ ꯆꯨꯕꯤꯁꯦ ꯐꯗꯧꯅꯦ ꯊꯤ ꯑꯧ ꯁꯤ ꯇꯧ ꯃꯥꯅꯤ ꯑꯕꯨꯨꯗꯤ ꯆꯨ ꯈꯅ ꯈꯔ ꯐꯅ ꯆꯨꯕꯤꯁꯨꯨ ꯐꯗꯧꯅꯦꯅ ꯍꯥꯏꯅꯩꯌꯦ
ꯑꯥ ꯑꯍꯤꯡ ꯑꯍꯤꯡꯗꯨ ꯃꯤ ꯊꯨꯝ ꯊꯕꯛ ꯇꯧꯗꯔꯀꯥꯟꯗ ꯑꯍꯤꯡ ꯑꯍꯤꯡꯗꯨ ꯇꯪ ꯁꯨꯕꯤꯔꯗꯤ ꯐꯕ
ꯃꯥꯅꯦ ꯀꯥꯏ ꯁꯤꯗꯤ ꯁꯤꯗꯤ ꯁꯤꯗꯤ ꯊꯕꯛ ꯇꯧꯕꯗ ꯍꯥꯏꯗꯤ ꯑꯀꯥꯏꯕ ꯄꯤꯕ ꯅꯣꯡ ꯈꯨꯆꯨꯅꯦꯕ ꯁꯤꯗꯤ
ꯑꯥ
ꯐꯠ ꯐ ꯂꯥꯡꯉꫭ ꯆꯠꯇꯧꯖꯨ ꯐꯔꯛ ꯇꯥꯔꯦ ꯅꯣꯡꯖꯤꯅ ꯇꯧꯔꯕꯅꯤꯅ ꯑꯊꯨ ꯑꯀꯥꯏꯒꯤ ꯀꯩꯁꯨ ꯑꯣ ꯑꯗꯨꯅ ꯕꯦꯔꯥꯀꯥ
ꯑꯗꫭꯝꯗ ꯀꯩꯂꯩꯒꯦ ꯆꯥꯛ ꯆꯥꯕ ꯍꯥꯏꯖꯦ
ꯍꯥꯏꯕꯩ ꯋꯥꯅꯤꯗ ꯁꯨꯝ ꯄꯥꯝꯃ ꯀꯩꯁꯨꯝꯇꯤ ꯂꯩꯇꯦꯗ ꯁꯨꯝ ꯑꯩꯈꯣꯏ ꯆꯦꯗꯣ ꯑꯩꯈꯣꯏ ꯑ ꯑꯩꯈꯣꯏ ꯃꯅꯥ
ꯑꯈꫭꯏ ꯃꯅꯥꯛꯇ ꯌꯨꯝ ꯄꯥꯟꯕ
ꯏꯕꯥꯏ ꯑꯗꯨ ꯂꯧꯕ ꯑꯗꯩ ꯑꯩꯈꯣꯏꯗꯩ ꯈꯔꯕꯨꯗꯤ ꯂꯥꯞꯄꯦ ꯑꯗ ꯁꯨꯝ ꯆꯠꯄꯗꯣ ꯏꯕꯥꯅꯤꯁꯨ ꯑ ꯆꯠꯂ ꯃꯊꯜ ꯂꯩꯕꯗꯨ ꯇꯜꯂꯤ ꯈꯣꯠꯂꯤ ꯑꯗꯩ ꯑꯩꯖꯨ ꯁꯟꯗꯦꯒꯨꯝꯕꯗ ꯄꯨꯟꯅ ꯆꯠꯃꯤꯟꯅꯁꯦꯅ ꯆꯠꯁꯦ ꯂꯥꯛꯄꯅꯤꯗ ꯑꯗꯨꯒꯤ ꯑꯗꯨꯒꯤ ꯂꯥꯛꯑꯅꯤꯅ ꯊꯦꯡꯉꯦ ꯈꯔ ꯑꯧ ꯂꯥꯛꯑꯅꯤꯅ ꯆꯥꯗꯣ ꯑꯗꯨꯒꯤ ꯍꯤꯟꯖꯥꯡꯗꯣ ꯈꯔ ꯊꯦꯡ ꯃꯣꯏꯖꯨ ꯍꯥꯏꯗꯤ ꯂꯧꯒꯤ ꯀꯩꯒꯤ ꯃꯇꯝꯅꯤꯅ ꯂꯕꯨꯛ ꯀꯌꯥꯝ ꯆꯠꯊꯣꯛꯅꯔꯨꯕꯅꯤꯅ ꯊꯣꯡ ꯍꯜꯂꯛꯑꯒ ꯑꯃꯨꯛ ꯊꯣꯡꯕꯅꯤꯅ ꯄꯣꯠꯇꯣ ꯁꯣꯝꯗ ꯊꯣꯡꯕꯤꯅꯕ ꯃꯤꯖꯨ ꯑꯃꯨꯛ ꯂꯩꯇꯕ
ꯎꯝ
ꯑꯗꯨꯅ ꯃꯤꯗꯨ ꯂꯩꯇꯅꯤꯅ ꯍꯜꯂ ꯈꯣꯠꯂꯒ ꯏꯆꯟꯅꯨꯄꯤ ꯑ ꯑꯃꯕꯨꯗꯤ ꯂꯩ ꯑꯗꯣ ꯃꯊꯟꯇ ꯍꯣꯠꯅꯕꯗꯤ ꯉꯝꯗꯦꯅ ꯂꯣꯏꯅꯃꯛꯇꫭ ꯑꯗꯨꯒꯤ ꯊꯣꯡ ꯉꯝꯕꯅꯤꯗ
ꯎꯝ ꯄꯨꯡ ꯑꯁꯦꯡꯕꯩꯗꯤ ꯕ꯭ꯔꯦꯛꯐꯥꯁꯁꯨ ꯐꯠꯅ ꯆꯥꯔꯗꯤ ꯄꯨꯡ ꯑꯃꯁꯨꯋꯥꯏ ꯆꯥꯕ ꯆꯞꯆꯥꯕꯅꯤꯗ
ꯃꯥꯅꯦ ꯑꯩꯖꯨ ꯕꯔꯦꯛꯐꯥꯁ ꯖꯦ ꯉꯁꯤꯗꯤ ꯇꯟ ꯈꯔ ꯆꯥꯔꯛꯑꯦ ꯑꯗꯨꯅ ꯀꯌꯥ ꯍꯦꯟꯅ ꯂꯥꯝꯕꯁꯨ ꯑꯣꯏꯕꯨꯗꯤ ꯑꯣꯏꯗ꯭ꯔꯤ ꯑ ꯁꯪꯗꯦ
ꯕꯣꯜꯗꯤ ꯕꯨ ꯉꯁꯤ ꯕꫭꯜ ꯌꯦꯡꯍꯧꯗ꯭ꯔꯕꯣ
ꯉꯁꯤꯔꯣ ꯌꯦꯡꯉꯦ ꯃꯦꯁꯤꯒꯤꯗꯨ ꯌꯦꯡꯉꯦ ꯑꯗꯣ ꯍꯂꯥꯟꯒꯤꯗꯨꯗꯤ ꯀꯌꯥ ꯌꯦꯡꯗ꯭ꯔꯦ ꯃꯇꯦꯛ ꯃꯇꯦꯛ ꯃꯀꯞ ꯊꯣꯛꯂꯛ ꯊꯣꯛꯂꯛꯄꯗꫭ ꯌꯦꯡꯉꯦ ꯑꯗꯣ ꯂꯣꯏꯔꯛꯄꯗꯗꯤ ꯑꯗꯨꯝ ꯄꯣ ꯂꯩꯔꯝꯃꯦ ꯅꯣꯡꯉꯥꯜꯂꯝꯗꯥꯏꯗ ꯂꯨ ꯂꯣꯜꯗ ꯑꯗꯨꯝ ꯄꯣꯒꯔꯦ ꯑꯩ ꯂꯣꯏꯁꯤꯜꯂꯛꯄꯩꯗꯣ ꯉꯥꯏꯍꯥꯛ ꯌꯦꯡꯉꯤ ꯑꯗꯨꯝ ꯅꯨꯡꯉꯥꯏꯇ꯭ꯔꯦ ꯍꯔꯥꯜꯗꯣ ꯍꯥꯏꯗꯤ ꯃꯤꯉꯣꯟꯗꯁꯨ ꯌꯥꯝ ꯍꯦꯟꯅ ꯀꯥꯏꯖꯗꯕ ꯃꯤ ꯑꯣꯏꯕꯅꯤꯅ ꯁꯨꯝ ꯀꯩꯅꯣ ꯇꯧꯕꯗꯣ ꯃꯥ ꯍꯥꯏꯗꯤ ꯍꯥꯏꯗꯤ ꯃꯥꯅ ꯆꯨꯝꯗ꯭ꯔꯤꯡꯒꯤ ꯇꯥꯏꯞ ꯇꯧꯋꯦꯕ ꯃꯥꯁꯨ ꯏꯦꯝ ꯄꯄꯤꯒꯤ ꯇꯥꯏꯞꯇ ꯀꯔ ꯁꯨꯝ ꯇꯤꯡꯒꯤ ꯃꯤ ꯑꯣꯏꯅ ꯇꯧꯕꯗ ꯁꯨꯝ ꯀꯥꯍꯟꯅꯤꯡꯕ ꯋꯥꯅꯤꯗ
ꯏꯆꯝ ꯆꯝꯕꯅꯦ ꯃꯤꯕꯨꯗꯤ ꯌꯥꯝ ꯁꯥꯊꯤ ꯃꯥꯟꯕꯀꯣ
ꯃꯤꯉꯩꯁꯦ ꯏꯪꯈꯥꯏ ꯏꯪꯈꯥꯏꯔ ꯑꯗꯨꯝ ꯊꯣꯝ ꯊꯧ ꯊꯨꯒꯥꯏꯕꯤꯅꯦ ꯃꯥꯒꯤꯗꯤ
ꯑꯧ ꯃꯥꯅꯤ ꯃꯁꯥꯗꯣ ꯐꯔꯝꯅꯤ ꯀꯗꯥꯏꯗꯒꯤ
ꯃꯤꯕꯨꯗꯤ ꯌꯥꯝ
ꯑꯗꯨꯅ ꯅꯨꯡꯉꯥꯏꯇꯕ ꯑꯗꯨ ꯀꯅꯥ
ꯕꯣꯜꯗꯣ ꯌꯥꯝ ꯂꯥꯞꯆꯕ ꯅꯠꯇꯦꯗ ꯑꯥꯗ ꯁꯥꯟꯅꯕꯗꯨꯕꯨ ꯑꯃꯅ ꯑꯃ ꯀꯩꯁꯨ ꯌꯥꯝ ꯂꯥꯞꯆꯕ ꯅꯠꯇꯦ
ꯃꯥꯖꯨ ꯕꯣꯜꯖꯤ ꯏꯐꯪ ꯐꯪꯗꯕꯩ ꯇꯥꯏꯞ ꯇꯧꯋꯦ
ꯎꯝ ꯃꯥ ꯕꯣꯜ ꯐꯪꯕ ꯉꯝꯗꯕ ꯃꯉꯣꯟꯗ ꯈꯥꯏꯔꯛꯅꯕ ꯑꯗꯨꯝ ꯃꯤ ꯊꯠꯂꯥ ꯑꯗꯨꯝ ꯊꯝꯕꯤꯕ ꯃꯥꯁꯨ
ꯑꯧ ꯍꯥꯏꯗꯤ ꯃꯥꯥꯅꯗ ꯆꯜꯂꯅꯤꯅ ꯄꯣꯠꯇꯣ ꯀꯣꯁ ꯃꯌꯥꯝꯅꯁꯨ ꯕꯣꯠ ꯐꯪꯍꯟꯒꯅꯣꯅ ꯃꯉꯣꯟꯗ ꯌꯣꯝ ꯌꯣꯝ ꯂꯩꯔꯦꯕ
ꯍꯣꯏ ꯃꯥꯗ ꯁꯦꯠꯅꯅꯕ ꯇꯣꯉꯥꯟꯅ ꯃꯤ ꯂꯩꯍꯜꯂꯦꯕ ꯑꯗꯨꯝ
ꯑꯧ ꯈꯄꯜ ꯑꯃ ꯈꯄꯜꯗ ꯍꯪꯗꯤꯌꯦ ꯒꯤꯌꯥꯟ ꯇꯥꯗꯦ ꯉꯁꯤꯗꯤ ꯕꯣꯜ ꯂꯩꯇꯕ꯭ꯔꯣ
ꯉꯁꯤꯗꯤ ꯕꯣꯜ ꯂꯩꯇꯕ꯭ꯔꯣ ꯉꯁꯤ ꯂꯩꯕ ꯂꯩꯇꯕ ꯂꯩꯔꯝꯗꯧ ꯈꯪꯗꯦꯅꯦ ꯂꯩꯕ ꯂꯩꯇꯕ ꯌꯦꯡꯗ꯭ꯔꯗꯤ ꯃꯣꯏꯁꯦ ꯀꯩꯅꯣ ꯁꯥꯟꯗꯣꯑꯣꯏꯔꯝꯒꯅꯤ ꯎꯝ ꯁꯤꯃꯤꯒ ꯐꯥꯏꯅꯦꯜ ꯒ ꯈꯛꯇꯥ ꯉꯥꯏꯔꯦ
ꯑꯗꯨꯗꯤ ꯄꯂꯦ ꯑꯅꯤ ꯄꯂꯦ ꯃꯔꯤ ꯄꯂꯦ ꯇꯔꯨꯛ ꯄꯂꯦ ꯇꯔꯦꯠ ꯄꯂꯦ ꯇꯔꯦꯠꯇ ꯂꯣꯏꯗꯣꯏꯔꯥ ꯄꯨꯂꯞꯅ
ꯁꯤꯃꯤꯒ ꯀꯩꯅꯣꯒ ꯐ꯭ꯔꯥꯟꯁꯀꯤ ꯂꯩꯔꯅꯤꯀꯣ ꯏꯪꯂꯦꯟꯒ ꯀꯩꯅꯣ ꯂꯩꯔꯅꯤꯀꯣ ꯊꯥꯔꯠ ꯈꯟꯕꯩ ꯂꯩꯔꯅꯤꯀꯣ ꯑꯗꯨꯒ ꯐꯥꯏꯅꯦꯜꯗꯣ ꯃꯥꯒ ꯂꯩꯔꯅꯤ ꯃꯔꯤꯈꯛꯇꯪ ꯉꯥꯏꯔꯦ
ꯑ ꯑꯣ ꯃꯔꯤꯈꯛꯇꯪꯅ ꯉꯥꯏꯔꯕ ꯆꯨꯝꯃꯤꯅꯦ ꯆꯨꯝꯃꯤꯅꯦ ꯆꯨꯝꯃꯤꯅꯦ ꯊꯔꯥꯠꯅꯤꯀꯣ ꯁꯥꯟꯅꯗꯣꯏꯁꯦ ꯐꯔꯁ ꯀꯥ ꯁꯦꯀꯦꯟꯒꯗꯤ ꯁꯥꯟꯅꯒꯔꯦ ꯑꯗꯨꯅꯤ ꯈꯪꯍꯧꯗꯦ ꯕꯣꯜꯁꯦ ꯂꯣꯏꯒꯤꯗꯣꯔꯦ ꯍꯥꯏꯒꯨꯝꯅ
ꯇꯥꯡ ꯇꯔꯥꯃꯥꯄꯟꯁꯤꯅ ꯊꯔꯠ ꯈꯟꯕ ꯑꯣꯏꯔꯝꯒꯅꯤ
ꯑꯥꯎ
ꯇꯔꯥꯝꯄꯟꯗꯔꯥ ꯑꯣꯏ ꯑꯗꯨꯅ ꯑꯗꯨ
ꯑꯗꯨꯗꯤ ꯐꯥꯏꯅꯦ ꯊꯥꯔꯠ ꯊꯥꯔꯠꯅ ꯍꯥꯟꯕ꯭ꯔꯥ ꯐꯥꯔꯁꯅ ꯍꯥꯟꯕ꯭ꯔꯣ ꯕꯣꯜꯁꯦ
ꯍꯟꯗꯛꯇꯤ ꯊꯥꯔꯠꯅ ꯍꯥꯟꯅꯜꯂꯅꯤ ꯃꯃꯥꯡ ꯃꯃꯥꯡꯁꯤꯡꯗꯤ ꯐꯥꯏꯅꯦꯜ ꯍꯥꯏꯅ ꯁꯥꯟꯅꯔꯒ ꯀꯣꯟꯅ ꯊꯥꯔꯠꯁꯤ ꯇꯧꯕꯅꯦꯕ ꯑꯗꯨꯗ ꯕꯤꯠꯇꯨ ꯍꯜꯂꯤꯗꯅ ꯑ ꯑꯗꯨꯗ ꯕꯤꯠ ꯍꯟꯕꯅꯦꯕ ꯀꯅꯥꯝ ꯌꯦꯡ ꯗꯝꯅꯦꯕ ꯄꯥꯛ ꯃꯥꯅꯤ ꯃꯥꯅꯤ ꯑꯗꯨꯏ ꯁꯥꯔꯨꯛꯄꯨꯗꯤ ꯊꯔꯥꯠꯇꯣ ꯍꯥꯟꯅ ꯇꯧꯊꯣꯛꯑꯒꯥ ꯎꯝ
ꯑꯗꯨꯅ ꯐꯔꯦ ꯐꯥꯏꯅꯦꯜꯖꯦ ꯑꯗꯨꯗꯤ ꯇ꯭ꯋꯦꯟꯇꯤ ꯋꯥꯟꯒꯨꯝꯕꯗ ꯇꯥꯕ꯭ꯔꯥ
ꯑꯩ ꯀꯥꯎꯕꯨ ꯀꯥꯎꯋꯦ ꯐꯥꯏꯜꯁꯦ ꯐꯤꯞꯇꯤꯟ ꯗꯔ ꯀꯩꯗꯅ ꯑꯃꯗꯤ
ꯑꯣ ꯆꯨꯝꯃꯤ ꯆꯨꯝꯃꯤ ꯍꯥꯟꯅ ꯂꯣꯏꯅꯤ ꯍꯥꯏꯕꯅꯤꯅꯁꯨ ꯑꯁ ꯑꯩꯁꯦ ꯀꯣꯛꯁꯦ ꯁꯣꯏꯔꯤꯌꯦꯉꯨ ꯅꯥꯏꯟꯇꯤꯟ ꯃꯥꯃꯥꯡꯗ ꯇꯧꯗꯣꯏꯅꯤ
ꯐꯤꯐꯇꯤꯟ ꯑꯁ ꯀꯥꯡ ꯅꯨꯃꯤꯠꯇꯒ ꯊꯥꯗꯣꯏ ꯖꯥꯠꯂꯣ
ꯑꯁ ꯑꯩ ꯀꯥꯡꯗꯤ ꯂꯥꯏꯗꯅ ꯑꯦꯛꯖꯥꯝ ꯂꯩꯅꯤ ꯃꯔꯛꯁꯤꯗ ꯗꯦꯠ ꯐꯤꯞꯇꯤꯟꯗ
ꯑꯣ ꯀꯩꯖꯥꯕꯅꯣ
ꯀꯩꯅꯣꯒꯤ ꯑꯦꯝ. ꯌꯨ ꯄꯦꯄꯔ ꯑꯃ ꯍꯥꯏꯞꯕ ꯌꯥꯗꯕ꯭ꯔꯥ ꯑꯗꯨꯁꯨ
ꯑꯣ ꯑꯣꯀꯦ ꯑꯣꯀꯦ
ꯒꯤ ꯄꯦꯄꯔ ꯑꯃ ꯊꯥ ꯈꯥꯏꯕ ꯂꯒꯦ
ꯑꯣꯀꯦ ꯑꯣꯀꯦ ꯑꯗꯨꯩ
ꯊꯥꯡꯃ ꯊꯗ ꯑꯦꯖꯥꯝ ꯆꯦ ꯕꯨ ꯒ꯭ꯌꯥꯟ ꯇꯥꯗꯦꯅ ꯁꯦꯟꯇ꯭ꯔꯦꯜ ꯑꯦꯛꯖꯥꯝꯁꯨ ꯊꯥꯅꯤꯡꯉꯤ ꯀꯣꯆꯤꯡꯁꯨ ꯆꯠꯂꯨꯕꯅꯤ ꯑꯗꯒꯤ ꯦꯠ ꯑꯃꯨꯛ ꯇꯧꯁꯜꯂꯕꯅꯤꯅ ꯑꯃꯨꯛ ꯄꯜ ꯂꯩꯔꯦ ꯑꯗꯒꯤ ꯑꯩꯈꯣꯏꯅ ꯂꯥꯏꯔꯤꯛꯁꯤꯁꯨ ꯍꯦꯛꯇ ꯅꯨꯡꯉꯥꯖ ꯌꯇꯥꯐꯥꯎ ꯈꯣꯠꯅꯕ ꯃꯤ ꯑꯣꯏꯗꯕꯅꯤꯅ ꯕꯤꯁ ꯆꯠꯂꯨꯕꯅ ꯌꯥꯝꯛ ꯈꯔ ꯋꯥ ꯑꯦꯁꯥꯏꯟꯃꯦꯟ ꯈꯔ ꯇꯧ ꯑꯗꯣ ꯇꯁꯦꯡꯕꯗꯤ ꯁꯦꯟꯇ꯭ꯔꯦꯜ ꯑꯦꯛꯖꯥꯝꯗꯨꯅꯗꯤ ꯐꯕꯅꯤ ꯍꯥꯏꯗꯤ ꯃꯥꯗꯤ ꯈꯜꯂꯗꯤ ꯗꯥꯏꯔꯦꯛ ꯆꯪꯉꯦꯅ ꯕꯤ ꯁꯤ ꯂꯣꯏꯅꯤ ꯑꯃꯨꯛ ꯌꯦꯟꯖꯥꯡ ꯑꯃꯨꯛ ꯊꯥꯅꯤ
ꯂꯣꯏꯅ ꯊꯥꯅꯤ ꯃꯐꯝꯁꯨ ꯀꯥꯏ ꯇꯥꯕꯅꯣꯁꯨ ꯈꯪꯈꯤꯔꯣꯏ ꯅꯠꯇ꯭ꯔꯥ ꯋꯥꯠꯂꯤꯕ
ꯐꯣꯀꯁꯁꯦ ꯇꯧꯗꯤ ꯇꯧꯅꯤꯡꯕꯅꯦ ꯁꯦꯟꯇ꯭ꯔꯦꯜ ꯑꯦꯛꯖꯥꯝꯗ ꯑꯗꯣ ꯃꯤꯁꯦ ꯈꯪꯗꯦ ꯑꯩꯁꯨ ꯐꯣꯝꯁꯦ ꯕꯤ